ꯍꯜꯂꯣꯅꯦ ꯍ ꯋꯥꯡ ꯇꯥꯕ꯭ꯔꯥ
ꯇꯥꯏ
ꯎꯝ ꯇꯔ ꯑꯃꯨ ꯈꯥꯟꯁꯔ
ꯑꯥ
ꯑꯗꯨ ꯂꯣꯏꯔꯒ ꯅꯪꯒꯤ ꯑꯃꯨꯛ ꯇꯧꯔꯛꯑꯣ ꯃꯤꯠ ꯇꯔꯥ ꯂꯣꯏꯔꯀꯥꯟꯗ ꯀꯛꯄ ꯌꯥꯗꯦ ꯄꯣꯠꯁꯤ ꯀꯛꯑꯗꯤ ꯑꯗꯨꯝ ꯃꯥꯡꯉꯦ ꯑꯃ ꯍꯅꯨꯕꯤ ꯑꯃ ꯀꯩꯅꯣꯒꯤ ꯂꯩꯔꯛꯇ ꯗꯨꯀꯥꯟ ꯐꯕꯗꯨ ꯔꯦꯠ ꯃꯆꯨꯗ ꯁꯥꯔꯒ ꯗꯤꯅ
ꯀꯔꯝꯕ
ꯍꯣꯏ ꯑꯗꯨ ꯃꯣꯏ ꯂꯦꯛ ꯆꯪꯉꯝꯗ꯭ꯔꯦ ꯗꯨꯀꯥꯟ ꯐꯝꯝꯕꯗꯧ
ꯑꯥ
ꯑꯥ ꯑꯗꯨ ꯂꯨꯄꯥ ꯆꯥꯝꯃꯉꯥ ꯆꯥꯛꯄ ꯐꯪꯉꯤ ꯃꯥꯗꯤ
ꯆꯧꯉ ꯆꯇ꯭ꯔꯨꯛ ꯐꯪꯉꯦꯌꯦ ꯁꯤꯗꯩ ꯑꯗꯨꯝ ꯉꯥꯏꯁꯤꯟꯅꯔꯤꯕ ꯃꯥꯗꯤ ꯅꯩꯔꯦꯅꯦ
ꯑꯣꯏꯣꯏ
ꯑꯗꯨꯅꯤ ꯍꯥꯏꯁꯤ
ꯌꯥ꯭ꯔ ꯑꯩꯈꯣꯏꯕꯨꯡꯉꯗꯤ ꯁꯤꯡꯕꯅ ꯑꯦꯀꯥꯎꯠꯑꯅꯤ ꯐꯪꯉꯦ ꯅꯣꯏ ꯏꯃꯨꯟꯁꯨ ꯍꯥꯞꯄꯜꯂꯣ ꯎꯝ ꯑꯗꯨ ꯑꯣꯏꯇꯁꯨ ꯃꯦꯟ ꯍꯜꯂꯛꯑꯣ ꯅꯣꯡꯃ ꯑꯩꯈꯣꯏ ꯕꯣꯔ ꯂꯥꯛꯀꯁꯤ ꯇꯗꯗꯤ ꯍꯥꯏꯔ ꯑꯩꯈꯣꯏ ꯕꯣꯁꯦ ꯃꯥꯏ ꯌꯥꯝꯗ꯭ꯔꯝ
ꯑꯩꯗꯤ ꯏꯕꯨꯡꯉꯣꯟꯅ ꯀꯩꯁꯨ ꯌꯥꯝ ꯍꯥꯏꯗꯤ ꯌꯥꯝ ꯁꯦꯝꯅꯗꯦ
ꯑꯗꯩ ꯑꯩꯩꯒ ꯀꯝꯄ꯭ꯌꯨ ꯇꯧꯃꯝꯅꯦ ꯑꯗꯨꯒ ꯑꯗꯨ ꯂꯥꯛꯄꯗꯨ ꯁꯦꯝꯃꯝꯄꯦ ꯗꯉꯣꯅ ꯑꯩꯁꯨ ꯁꯦꯝꯃꯜꯂꯝꯃꯅꯤ
ꯎꯝ
ꯅꯣꯏ ꯑꯦꯝꯔꯨꯟꯁꯤꯆꯧꯅꯦ ꯅꯣꯏꯁꯗ ꯑꯗꯨꯒ ꯅꯣꯏꯒꯤ ꯁꯦꯝꯕꯤꯔꯝꯃꯦꯅ ꯍꯥꯏꯁꯦ
ꯎꯝ ꯂꯥꯛꯑꯦ ꯃ
ꯅꯤꯒꯗ ꯍꯥꯏ
ꯍꯨ
ꯃꯤꯒ ꯇꯥꯔꯂꯌꯦ
ꯐꯅꯤꯒ ꯇ ꯂꯩꯦ
ꯄꯛꯇꯕꯤꯗ ꯂꯥꯏꯕ ꯄꯛꯇꯕꯤꯗ
ꯇꯂꯦ ꯇꯂꯦ ꯎꯝ ꯆꯔꯋꯥꯏ ꯁꯨꯃꯥꯏꯅ ꯇꯧ ꯀꯨꯝꯕꯤꯕꯝ ꯆꯥꯖꯩꯁ ꯐꯖꯗꯦ ꯑꯩ ꯑꯆꯄꯣꯠ ꯑꯃ ꯂꯩꯔꯛꯑꯣ ꯀꯩꯅ ꯅꯣꯏ ꯆꯤꯡꯒꯨꯝ ꯊꯣꯡꯗ꯭ꯔꯕ
ꯇꯣꯡꯗ꯭ꯔ
ꯎꯝ ꯑꯗꯨ ꯑꯣꯏꯅꯤ ꯗꯤꯕꯥꯆꯧꯈꯤ ꯆꯥꯏꯅꯤ ꯅꯣꯏꯕ ꯉꯥꯏꯕ ꯑ ꯉꯥꯏꯅꯤꯗ ꯅꯣꯏꯚꯗꯣ ꯉꯥꯏꯕ ꯋꯔꯦ ꯆꯥꯛ ꯂꯥꯝꯃꯦꯅ ꯆꯒ꯭ꯔꯤ
ꯎꯝ
ꯌꯥꯎꯆꯣ ꯃꯤ ꯌꯥꯝ ꯍꯠꯅꯦꯌꯦ ꯀꯩꯗꯧ
ꯆꯦꯡꯒꯨꯝ ꯑꯃꯨꯕꯗꯣ ꯀꯤꯖꯩꯌꯦ ꯆꯥꯕ
ꯀ ꯑꯃꯨꯕ ꯑꯗꯤ ꯎꯝ
ꯑꯗꯨ ꯀꯤꯖꯩ ꯑ ꯆꯥꯕ ꯉꯁꯥꯏ ꯉꯧꯕ ꯈꯤꯇꯪꯈꯛ
ꯎꯝ ꯈꯣꯟꯇꯣꯛꯄꯗꯨ ꯆꯥꯖꯕ ꯀꯤꯖꯩꯌꯦ
ꯎꯝ ꯑꯗꯨ ꯈꯤꯇꯪꯈꯛ ꯉꯧꯕ ꯑꯗꯨꯒ ꯃꯥꯗꯤ ꯉꯔꯥꯡ ꯉꯔꯥꯡ ꯍꯦꯛꯂꯛꯑꯦ ꯑꯗꯨꯒ ꯆꯥꯕ ꯈꯤꯖꯩꯌꯦ
ꯗꯆꯧꯅ ꯆꯥ ꯀꯤꯖꯩꯌꯦ ꯈꯣꯟ ꯊꯣꯛ ꯃꯥꯥꯏꯅꯦ ꯑ ꯃꯥꯖꯨ ꯆꯤꯡꯖꯦ ꯀꯣꯏ ꯆꯠꯂꯒ ꯑ ꯀꯩꯅꯣꯗꯣ ꯑ ꯕꯣꯔꯥ ꯑꯝꯗ ꯍꯦꯛꯑꯒ ꯕꯖꯥꯔꯗ ꯌꯣꯜꯂꯗꯤ ꯄꯩꯁꯥ ꯐꯪꯅꯤ ꯍꯦꯛ
ꯀꯩꯅꯣ ꯑꯩꯖꯦ ꯁꯛꯇ ꯇꯥ ꯇꯥ ꯂꯩꯔꯝꯃꯗꯕꯒꯤ ꯇꯥꯏꯞꯇ
ꯑꯅꯦ ꯍꯥꯏꯖꯦ ꯍꯣꯡꯉꯦ ꯍꯥꯏꯅ ꯃꯣꯆꯥꯅꯥ ꯖꯤꯛ ꯄꯤꯔꯛ ꯑꯦ ꯍꯥꯏꯅꯦ
ꯀꯩꯅꯣ
ꯍꯥꯏꯕꯤꯔꯛꯑꯕ
ꯑꯁ ꯍꯣꯡꯉꯦ ꯍꯦ ꯀꯥꯏꯗꯩꯅꯣ ꯆꯥꯝꯃꯗ ꯌꯣꯜꯂꯦ ꯍꯥꯏ ꯅꯣꯡꯒ꯭ꯔꯦꯟꯗꯩꯗꯤ
ꯑꯦ
ꯑꯗꯨꯖꯨ ꯃꯌꯥꯝ ꯆꯜꯂꯤꯕ꯫
ꯎꯝ ꯑꯗꯨ ꯑꯥꯗꯗꯤ ꯂꯨꯄꯥ ꯆꯅꯤ ꯆꯅꯤ ꯌꯣꯜꯂꯦꯑꯣꯡꯗꯅ꯫ ꯏꯆꯝ ꯃꯆꯥ ꯃ ꯃꯃꯥꯗꯣ ꯁꯥꯖꯦꯜ ꯌꯣꯜꯂꯦ ꯂꯨꯄꯥ ꯆꯥꯝꯃ ꯌꯥꯡꯈꯩꯗ ꯆꯥꯛ ꯊꯣꯡꯕꯣ꯫
ꯊꯣꯡꯉꯤꯌꯦ
ꯅꯪ ꯍꯌꯦꯡ ꯂꯥꯛꯇꯣꯏ ꯅꯠꯇ꯭ꯔꯣ
ꯂꯥꯛꯇꯣꯏꯅꯦ ꯉꯁꯥꯏ ꯑꯩꯈꯣꯏ ꯕꯥꯅ ꯍꯧꯗꯣꯔꯛꯄꯗꯣ ꯇꯥꯗꯦꯕ ꯐꯣꯟꯗꯨꯖꯨ ꯑꯩ ꯅꯛ ꯊꯝꯃꯝꯃꯖꯨ ꯃꯣꯏꯅ ꯑꯗꯨꯝ ꯂꯧꯊꯣꯛꯑꯅꯤ꯫ ꯇꯨꯝ ꯑꯩ ꯇꯨꯡ ꯉꯟꯅ ꯇꯨꯝꯃꯃꯤꯅ꯫
ꯃꯄꯥꯅ ꯂꯧꯎꯊꯣꯛ ꯄꯤꯌꯦ꯫ ꯑꯂꯝ ꯊꯝꯖꯜꯂ ꯑꯂꯝ ꯅꯍꯟꯖꯨ ꯑ ꯑꯗ꯭ꯔꯨꯝ ꯃ꯭ꯁꯨꯁꯇꯨꯅ ꯑ ꯃꯤ ꯑꯞꯊꯣꯛꯑꯝꯃꯦ ꯃꯥꯁꯦ ꯑꯩꯉꯣꯟꯗ ꯐꯣꯟ ꯇꯧꯔꯝꯃꯦ ꯕ ꯍꯧꯒꯠꯑ ꯍꯧꯒꯠ ꯑꯗꯨꯒ꯫ ꯑꯥ ꯃꯥ ꯇꯨꯝꯗꯔꯨꯔꯤ ꯑꯗꯨꯁꯨ ꯑꯌꯥꯕꯤ꯫
ꯀꯩꯕꯥ
ꯑꯗꯨꯁꯨ ꯑꯌꯥꯕꯤꯅꯦ ꯍꯥꯏꯕ ꯗꯨꯝꯃꯨꯁꯇꯣ꯫
ꯉꯔꯥꯡ ꯂꯣ
ꯎꯝ
ꯎꯝ ꯅꯍꯥꯟꯅꯩ ꯑꯩ ꯏꯊꯟꯗ ꯂꯣꯏꯁꯤꯜꯂꯦ ꯀꯨꯝꯃꯦ ꯑꯗꯨꯒ ꯉꯥꯏꯔꯦ ꯗ꯭ꯔꯨꯝꯃꯨꯁ ꯊꯣꯛꯂꯛꯑꯣ ꯍꯥꯏ ꯑꯗꯨꯒ ꯅꯣꯡ ꯇꯨꯏ ꯆꯨꯏ ꯆꯨꯏꯖꯦ ꯎꯗ꯭ꯔꯣ ꯇꯧꯔꯛꯑꯦ꯫
ꯅꯍꯟ ꯀꯝ ꯀꯟꯗ
ꯅꯪ ꯅꯣꯏ ꯈꯨꯅꯧꯗ ꯂꯥꯏꯈꯝꯔꯝ ꯆꯠꯄꯗꯣ꯫
ꯑꯗꯖꯠꯇ꯭ꯔꯦ
ꯆꯠꯇ꯭ꯔꯦ ꯑꯗꯨꯝ ꯀꯈꯠꯂꯛ ꯑꯦ꯫
ꯎꯝ ꯗ꯭ꯔꯨꯝꯃꯨꯁꯅ ꯈꯔꯒ ꯇꯟꯕꯒ ꯃꯖꯥ
ꯎꯝ
ꯑ ꯌꯥꯝ ꯄꯪꯉꯦ ꯍꯥꯏꯃꯗ ꯃꯥ ꯀꯩꯅꯣ ꯀꯨꯁꯤ ꯃꯅꯔꯗꯨ ꯄꯩꯁꯥꯝꯇꯥꯥ ꯌꯥ ꯍꯥꯏꯕꯗ꯫ ꯃꯥ ꯁꯦꯝꯅ ꯑꯈꯣꯏꯗ ꯇꯥꯛꯂꯣ ꯍꯥꯏꯁꯤꯔ ꯈꯪꯗꯦ꯫ ꯑ ꯃꯥ ꯃꯥꯁꯦ ꯅꯈꯣꯏ ꯇꯥꯛ ꯋꯥꯏꯁꯦ ꯑꯩꯈꯣꯏ ꯇꯧꯔꯒꯦꯅ
ꯎꯝ
ꯄꯪꯉꯦ ꯍꯥꯏꯝꯗꯥꯏ ꯂꯨꯄꯥ ꯆꯥꯝꯉꯥ ꯆꯉ ꯆꯦꯇꯥꯔꯦꯗꯣ ꯑꯩꯒꯤ ꯑꯥ ꯗꯣꯀꯨꯃꯦꯟ ꯊꯥꯔꯛꯑꯣꯕꯨ ꯊꯥꯒꯦ ꯊꯥꯒꯦ ꯁꯨ ꯊꯥ ꯀꯗꯣꯃ ꯐ ꯍꯥꯏ
ꯇꯣꯡꯉꯕꯨ ꯇꯧꯕ ꯑ
ꯗꯤ
ꯍꯥꯊꯣꯡ ꯊꯦ ꯑꯗꯨ ꯅꯅꯨ ꯏꯃꯨꯡꯗꯨ ꯂꯣꯏ ꯆꯂꯥꯛꯁꯂꯦꯃꯦ ꯏꯔꯨꯖꯔꯤ
ꯎꯝ ꯁꯥꯔ ꯉꯁꯥꯏ ꯀꯣꯂꯦꯖꯀꯤ ꯅꯨꯄꯤ ꯈꯔ ꯂꯧ ꯂꯥꯛꯑꯦꯕ ꯐꯔꯁꯕ ꯆꯃꯅꯥꯅꯦ ꯍꯣꯏ ꯀꯥꯅꯣ ꯁꯤꯃꯅꯦ ꯍꯥꯠꯇꯣꯔꯛꯑꯣ ꯑꯗꯨꯒ ꯑꯗꯨꯗ ꯑꯥ ꯅꯣꯏ ꯅꯣꯏ ꯈꯨꯏ ꯊꯨꯕ ꯇꯝꯅꯤꯡꯉꯗꯤ ꯑꯩꯈꯣꯏ ꯇꯨꯕ ꯇꯝꯅꯕ ꯇꯣꯉꯥꯏꯅ ꯂꯩ ꯂꯨꯄꯥ ꯂꯤꯁꯤꯡ ꯑꯃ ꯇꯧꯔꯒ ꯁꯥꯔꯇꯤꯐꯤꯀꯦꯠ ꯂꯧꯕ ꯌꯥꯏꯌꯦ ꯀꯨꯏꯊꯕꯗꯤ ꯀ ꯃꯇꯝ ꯀꯩ ꯈꯨꯏꯊꯤꯕ ꯑꯗꯣ ꯐꯣꯔꯇꯤꯁ ꯄꯤꯁ ꯆꯠꯀꯗꯕꯅꯤ ꯁꯥꯇ ꯌꯥꯐꯝ ꯇꯥꯟꯅꯕ ꯌꯥꯏꯐꯝ ꯂꯩ ꯍꯥꯏꯕꯤꯈꯤ ꯑꯩꯈꯣꯏꯗꯣ ꯀꯨꯏꯣꯏꯗꯣ ꯍꯥꯏꯇꯥꯦꯕ ꯑꯗꯣ ꯀꯣꯂꯦꯖꯅ ꯄꯤꯔꯛꯀꯅ ꯍꯥꯏꯌꯦꯕ
ꯊꯤꯟꯖꯤꯜꯂꯨꯔꯦ
ꯑꯣꯒ ꯁ ꯃꯥꯏꯗ ꯑꯣ ꯅꯕꯥꯅꯤ ꯆꯍꯤ ꯑꯃ ꯅꯠꯇ꯭ꯔ ꯆꯍꯤ ꯑꯃꯅꯦ ꯂꯥꯛꯅꯔꯅꯤꯇꯧ ꯌꯥꯝ ꯋꯥꯠꯂꯤ ꯌꯥꯝ ꯋꯥꯔꯤ ꯇꯝꯒꯗꯕ ꯉꯁꯤ ꯂꯥꯛꯑꯦ ꯅꯧꯕꯣꯟ ꯑꯃ ꯄꯥꯏꯊꯛꯒꯗꯕꯅꯦ ꯑꯗꯨꯒ ꯃꯃꯥꯡꯗ ꯑꯅꯤ ꯇꯧꯔꯝꯗ꯭ꯔꯕ ꯑꯗꯨꯒꯤ ꯑꯃꯨꯛ ꯇꯧꯊꯣꯛꯑꯦ
ꯑꯩ ꯉꯁꯥꯏ ꯂꯥꯛꯀꯦ ꯇꯧꯕꯅꯦ ꯑꯗꯨꯒ ꯑꯩꯅꯤ ꯍꯦꯛ ꯃꯤꯀꯑꯞ ꯊꯣꯛꯂꯛꯄ ꯒꯥꯔꯤꯗꯨꯗꯤ ꯂꯥꯛꯑꯦꯅ ꯍꯥꯏꯔꯛꯑꯦ ꯅꯪꯅ
ꯉꯁꯥꯏꯒ ꯊꯦꯡꯅꯩ ꯑꯩ ꯄꯨꯡ ꯃꯉꯥ ꯇꯥꯔꯤ ꯂꯥꯏꯗꯣ
ꯇꯥꯏꯌꯦ ꯑꯩ ꯈꯪꯉꯦ ꯑꯗꯣ ꯑꯩꯈꯣꯏ ꯕꯥꯅ ꯑꯩ ꯅꯥꯛꯇꯗꯤ ꯆꯪꯉ ꯍꯧꯗꯣꯔꯛꯇꯕꯤꯗ ꯃꯥꯏ ꯐꯃꯨꯡꯗꯩ ꯁꯨꯝ ꯀꯧꯔꯦ
ꯁꯥꯏ ꯆꯥꯟꯕꯨ ꯆ ꯂꯗꯤ ꯉ ꯇ ꯁꯥꯟ ꯆꯦ ꯍ ꯆ ꯊ ꯌꯥꯝꯗ ꯈꯔꯦ ꯑꯝꯆꯅꯦ ꯈꯔꯦ ꯀꯣ ꯑꯩꯈꯣꯏ ꯑꯥ ꯀꯣꯆꯤꯡꯅ ꯆꯥꯕ ꯑꯩꯅ ꯆꯦꯪ ꯀꯩꯅꯣ ꯍꯧꯅ ꯄꯨꯔꯛꯄꯅꯦꯕ ꯑꯩꯅ ꯃꯥ ꯇꯨ ꯀꯨꯀꯤꯔꯦꯃꯨꯀꯤꯗꯨꯀꯥꯟ ꯆꯥꯅꯣꯗ ꯁꯤ ꯏꯁꯧ ꯂꯥꯛꯂꯏꯕ ꯋꯥꯅꯦ
ꯑꯩ ꯖꯔꯃꯅꯤ ꯖꯔꯃꯅꯤꯒ
ꯑꯁ ꯏꯃꯣꯏꯕꯤꯖꯧꯅꯣ ꯃꯇꯣꯝꯗ ꯊꯧꯇꯣꯛ ꯂꯥꯛꯄꯁꯦ ꯑꯦ ꯑꯩ ꯌꯣꯟꯖ ꯍꯥꯏꯖꯕ꯭ꯔ ꯅꯪ ꯄꯩꯁꯥ ꯑꯃꯨꯛ ꯂꯩꯔꯒ
ꯏꯅꯥꯏꯀꯥꯟꯅ ꯐꯨꯟꯗ꯭ꯔꯕꯤꯁꯤꯡꯅ
ꯁꯤꯅ ꯀꯗꯗꯁ ꯍꯜꯅꯣꯗꯁ ꯅ ꯋꯥꯒꯦ ꯌꯥꯗ ꯑꯣꯏꯗ
ꯏꯟꯖꯥꯡꯒ ꯄꯨꯔꯛꯇ꯭ꯔꯤꯗ ꯍꯩꯅꯧ ꯁꯣꯏꯔꯤ
ꯀꯧꯗꯕ ꯍꯥꯏꯟꯅꯣꯗ
ꯍꯩꯅꯧ ꯑꯁꯪꯕ
ꯑꯣꯖꯥ ꯁꯦꯝꯗꯣꯔꯑꯕ
ꯅꯠꯇ ꯑ ꯈꯨ ꯁꯦꯝꯗꯨꯁꯨ
ꯀꯔꯤꯌꯦ ꯇꯁꯥꯏꯗꯖꯣ
ꯑꯝꯁꯨ ꯁꯦꯝꯗꯣꯏꯕ
ꯎ ꯎꯝ ꯖꯞ ꯖꯞ ꯈꯣꯏ ꯗꯁꯨ ꯌꯥꯝ ꯂꯩ ꯆꯥꯔꯦ
ꯍꯌꯦꯡ ꯂꯧꯕ ꯂꯥꯛꯀꯦ
ꯑꯩꯈꯣꯏ ꯕꯥ ꯅ ꯉꯔꯥꯡ ꯍꯦꯛꯂꯦ ꯀꯩꯅꯣꯗꯒꯤ ꯆꯤꯡꯗꯒꯤ
ꯆꯥꯛꯄꯤ ꯍꯣꯏꯗꯩ ꯉꯁꯥꯏ ꯍꯩꯅꯧ ꯑꯃꯨꯟꯕ ꯅꯤꯛꯄ ꯑꯗꯩꯗ ꯀꯦꯜꯂꯛꯄ ꯑꯁꯪꯕ ꯀꯩꯗꯣ ꯄꯨꯈꯠꯂꯛꯄ
ꯎꯝ ꯍꯩ ꯁꯦ ꯃꯣꯏ ꯍꯟꯗꯛ ꯇꯤ ꯐꯖꯅꯥ ꯆꯥꯗꯦꯕꯣ ꯏꯆꯝꯆꯥꯅ ꯍꯥꯏꯔꯛꯑ ꯃꯊꯪꯗꯤ ꯄꯥꯜꯂꯔꯣꯏꯗꯕꯅꯤ ꯄꯥꯏꯎꯀꯣ
ꯆꯦ
ꯀꯣꯅꯥ
ꯍꯥꯥꯎ
ꯎꯝ ꯑꯩ ꯊꯉꯥꯡ ꯇꯥꯕ꯭ꯔꯣ
ꯇꯥꯗꯦ
ꯇꯥꯗꯦꯌꯦ
ꯎꯝ ꯀꯔꯤ ꯂꯨꯄꯥ ꯀꯌꯥ ꯍꯥ ꯀꯌꯥ ꯂꯨꯄꯥ ꯈꯔꯒꯤ ꯀꯣꯏꯟꯗꯣ ꯑꯗꯨꯗꯣ ꯀꯔꯝꯕ ꯊꯥꯏꯅꯤ ꯀꯣꯏꯟ ꯁꯞꯇꯥꯁꯀꯤ ꯑꯗꯨꯝ ꯆꯠꯅ ꯀꯩ ꯍꯥꯏꯕꯥ
ꯅꯠꯇꯦ ꯍꯦ ꯌꯣꯏꯍꯦꯟꯕꯥ ꯒꯤꯅꯤ ꯊꯤꯟꯕꯤꯅꯨ ꯃꯤꯒꯤ ꯄꯣꯠ ꯁꯦꯒꯥꯏ ꯍꯜꯂꯦꯅꯦ
ꯑꯣꯔꯗꯧꯅꯦ ꯑꯩꯈꯣꯏ ꯃꯥꯅ ꯁꯥꯟꯗꯣꯛꯄ ꯆꯠꯂꯤꯕ
ꯎꯝ
ꯉꯥꯏꯈꯣ ꯍꯦ ꯑꯃꯇꯥ ꯍꯟꯗꯣꯛ ꯑꯣ ꯌꯦꯠꯂꯛꯀꯅꯨ ꯇꯥꯪꯈꯥꯏ ꯄꯤꯔꯛꯑꯣ ꯑꯩ ꯁꯦꯝꯕꯤꯔꯛꯀꯦ ꯈꯔ ꯆꯥꯎꯅ ꯈꯏꯔꯛꯑꯣ ꯑꯗꯨꯅ ꯍꯥꯎꯅꯤ
ꯃꯥ ꯑꯣ ꯊꯝꯃꯒꯦ ꯃꯤꯅꯠ ꯐꯥꯔꯦ ꯇꯧꯖꯔꯣ ꯊꯕꯛ ꯅꯪ ꯇꯧꯌꯥꯔꯗꯤꯅ ꯅꯪ ꯑꯃꯨꯛ ꯇꯧꯔꯛ ꯑꯣ ꯉꯥꯏꯈꯣ ꯊꯝꯃꯦ
ꯇꯧꯔꯛꯀꯦ ꯅꯨꯡꯗꯥꯡ ꯑꯣꯏꯅ
ꯍꯣꯏ ꯍꯣꯏ ꯊꯝ ꯊꯝꯃꯦ ꯎꯝ ꯈꯪꯗꯦ